ꯑꯥ ꯑ ꯀꯔꯤꯁꯨ ꯇꯧꯗꯦ ꯃꯄꯥꯟꯗ ꯂꯩꯌꯦ꯫
ꯎꯝ ꯅꯣ ꯍꯣꯏ ꯆꯥꯔꯦ ꯅꯪꯗꯤ
ꯑꯥ ꯆꯥꯈ꯭ꯔꯦ
ꯎꯝ ꯀꯩ ꯏꯟꯁꯥꯡ ꯆꯥꯕ꯭ꯔꯣ
ꯑꯥ ꯉꯁꯤꯗꯤ ꯉꯥ ꯆꯥꯏꯌꯦ
ꯎꯝ ꯍꯥꯎꯕ ꯏꯟꯁꯥꯡꯅꯤꯅ
ꯍꯣꯏ
ꯍ
ꯅꯣꯏ ꯕꯣꯜ ꯌꯦꯡꯗꯦ
ꯌꯦꯡꯒꯅꯤ ꯍꯧꯖꯤꯛꯇꯤ ꯊꯣꯛꯇꯦ ꯇꯨꯋꯦꯜꯐ ꯊꯥꯔꯇꯤꯗꯀꯣ
ꯎꯝ ꯎꯝ ꯍꯣꯢ ꯇꯨꯋꯦꯞ ꯊꯥꯔꯇꯤꯗ ꯂꯩꯕ꯭ꯔꯥ ꯉꯁꯤ
ꯍꯣꯏ ꯇꯨꯋꯦꯞ ꯊꯥꯔꯇꯤꯗ ꯏꯁꯄꯦꯟꯒꯤ ꯑꯃꯨꯛ ꯂꯩꯌꯦ
ꯅꯪ ꯅꯪꯗꯤ ꯀꯅꯥ ꯁꯞꯄꯣꯔꯠ ꯇꯧꯕ꯭ꯔꯣ
ꯑꯩꯗꯤ ꯑꯁꯦꯡꯕꯗꯤ ꯑꯩꯗꯤ ꯑꯔꯖꯦꯟꯇꯤꯅꯥ ꯇꯧꯕꯅꯦ ꯑꯗꯣ ꯉꯁꯤꯒꯤꯗꯤ ꯢꯁꯄꯦꯟ ꯎꯝ ꯃꯦꯁꯤꯗꯣ ꯑꯩꯒꯤ ꯗꯗꯥꯅꯦ ꯀꯩꯅꯣ ꯉꯁꯤ ꯄꯣꯔꯇꯨꯒꯥꯜꯒꯤꯁꯨ ꯂꯩꯌꯦ ꯍꯌꯦꯡ ꯐꯣꯔ ꯊꯥꯔꯇꯤꯗꯀꯣ ꯑꯌꯨꯛꯇ
ꯎꯝ ꯑꯁ ꯄ꯭ꯔꯣꯇꯣꯀꯣꯜꯗꯤ ꯌꯦꯡꯅꯤꯡꯗꯦ ꯑ
ꯌꯦꯡꯒꯅꯤ ꯌꯦꯡꯉꯒ ꯄꯣꯛꯍꯟꯅꯤ
ꯍꯩꯕ꯭ꯔꯥ ꯃꯣꯏꯒ ꯃꯣꯏꯒ ꯁꯥꯟꯅꯕꯗꯣ
ꯃꯣꯏꯗꯣ ꯀ꯭ꯔꯣꯁꯤꯌꯥꯁꯒ ꯁꯥꯟꯅꯩ
ꯑꯗꯨ ꯍꯩꯕ꯭ꯔꯥ
ꯍꯣꯏ ꯑꯗꯨꯝ ꯍꯩꯌꯦ ꯍꯣꯏ ꯑꯗꯣ ꯄꯣꯔꯇꯨꯒꯥꯜꯅꯗꯤ ꯈꯔ ꯍꯩꯌꯦ ꯑ ꯈꯪꯗꯦ ꯉꯝꯒꯦꯔꯥ ꯉꯝꯃꯣꯏꯔꯥ
ꯑꯥꯔꯦꯟꯇꯤꯅꯥ ꯈꯣꯏꯗꯤ ꯗꯦꯠ ꯀꯌꯥꯗ ꯊꯣꯛꯄ꯭ꯔꯣ
ꯃꯣꯏꯁꯨ ꯗꯦꯠ ꯐꯣꯔꯗ ꯀꯣ ꯑꯌꯨꯛꯇ ꯗꯦꯠ ꯎꯝ ꯊ꯭ꯔꯤ ꯊꯥꯔꯇꯤꯗ ꯊ꯭ꯔꯤ ꯊꯥꯔꯇꯤ ꯍꯣꯏ ꯃꯣꯏꯗꯣ ꯇꯣꯉꯥꯟꯕꯅꯤꯅ ꯍꯥꯏꯗꯤ ꯑꯃꯦꯔꯤꯀꯥꯗ ꯂꯩꯕꯅꯤꯅ ꯈꯪꯗꯦ ꯃꯣꯏꯒꯤ ꯇꯥꯏꯃꯤꯡꯗꯣ ꯇꯣꯉꯥꯜꯂꯦꯅ ꯑꯗꯨꯒꯤ
ꯍꯣꯏ
ꯐꯖꯗꯦ ꯍꯥꯏ ꯍꯥꯏꯗꯤ ꯈꯔ ꯉꯟꯅ ꯊꯣꯛꯑꯗꯤ ꯐꯕ ꯒꯣ
ꯍꯣꯢ
ꯅꯪꯗꯤ ꯀꯅꯥ ꯀꯅꯥ ꯂꯩꯥꯕ꯭ꯔꯣ
ꯍꯧꯖꯤꯛ ꯃꯄꯥꯟꯗ ꯏꯊꯜ ꯂꯩꯑꯦ ꯑꯩꯈꯣꯏ ꯌꯨꯝꯗꯗꯤ ꯃꯤ ꯌꯥꯝ ꯂꯥꯡꯕ ꯕꯣꯜ ꯌꯦꯡꯕꯒꯤ
ꯑꯣ ꯁꯨꯁꯨꯝꯃꯤ ꯈꯣꯏ ꯅꯥꯛꯄ꯭ꯔꯣ
ꯑ
ꯍꯥ
ꯍꯣꯏ ꯅꯛꯑꯦ ꯑꯩꯈꯣꯏ ꯑꯅꯤ ꯑꯗꯨꯝ ꯕꯣꯜ ꯌꯦꯡꯃꯤꯟꯅꯌꯦ
ꯎꯝ ꯍꯥꯏꯅ ꯃꯥꯅ ꯍꯥꯏꯕꯤꯕ ꯎꯝ ꯅꯣꯏ ꯈꯨꯟꯁꯨ ꯆꯞ ꯃꯥꯟꯅꯕ ꯑꯣꯏꯔꯝꯒꯅꯤꯅꯦ ꯑꯗꯨꯗꯤ
ꯆꯞ ꯃꯥꯟꯅꯌꯦ ꯌꯨꯝꯁꯨ ꯌꯥꯝ ꯅꯛꯅꯌꯦ
ꯑꯣ ꯔꯤꯂꯦꯇꯤꯞꯇꯤ ꯑꯣꯏꯗꯕ꯭ꯔꯣ
ꯑꯣꯏꯌꯦ ꯑꯩꯈꯣꯏꯗꯣ ꯁꯥꯒꯩꯁꯨ ꯆꯞ ꯃꯥꯟꯅꯩꯌꯦ
ꯑꯣ ꯆꯣꯊꯦ
ꯎꯝ
ꯎꯝ ꯎꯝ ꯑ ꯁꯒꯥꯏꯗꯤ ꯊꯦ
ꯅ ꯆꯣꯊꯦꯗꯤ ꯑꯩꯈꯣꯏ ꯈꯨꯟ ꯖꯥꯠ ꯃꯃꯤꯡꯅꯦ
ꯑꯣ ꯑꯗꯨ ꯃꯥꯗꯣ ꯆꯣꯠꯊꯦ ꯑꯗꯨꯝ ꯍꯥꯞꯄꯤꯅꯣ ꯆꯣꯊꯦ ꯑꯗꯨꯝ ꯍꯥꯞꯄꯗꯣ ꯑꯩꯗꯤ ꯆꯣꯊꯦꯗꯣ ꯁꯥꯒꯩꯒꯤ ꯃꯤꯡꯔꯅ ꯈꯟꯕ ꯃꯥꯁꯨ ꯂꯩꯕ꯭ꯔꯣ ꯍꯧꯖꯤꯛ
ꯃꯥ ꯎꯒꯅꯤꯅ ꯑꯗꯣ ꯑ ꯐꯨꯠꯕꯣꯜꯗꯤ ꯌꯦꯡꯕꯅꯦꯕ ꯑꯗꯨ ꯑ ꯑꯩꯈꯣꯏꯅ ꯈꯪꯕ ꯃꯤ ꯉꯛꯇ ꯊꯣꯛꯄ ꯀꯥꯟꯗ ꯌꯦꯡꯕꯗꯨ ꯕ꯭ꯔꯥꯖꯤꯜ ꯏꯁꯄꯦꯟ ꯑꯗꯨꯒ ꯑꯥꯔꯖꯦꯟꯇꯤꯅꯥ ꯐ꯭ꯔꯥꯟꯁ ꯑꯁꯤ ꯅꯛꯇꯅꯦ ꯑꯩꯈꯣꯏꯅꯦ ꯑꯩꯈꯣꯏ ꯑꯅꯤꯅ ꯌꯦꯡꯕꯗꯣ
ꯎꯝ ꯎ ꯐꯖꯕꯅꯦ ꯂꯣꯏꯅ
ꯐꯖꯕꯅꯦ ꯍꯣꯏ
ꯉꯁꯤꯁꯨ ꯁꯄꯦꯟ ꯂꯩꯌꯦ ꯌꯦꯡꯉꯣꯅ ꯐꯖꯕꯅꯦ
ꯍꯣꯏ ꯁꯄꯦꯟ ꯈꯣꯏꯗꯤ ꯑꯗꯨꯝ ꯌꯦꯡꯗꯤ ꯑꯗꯣ ꯑꯁ ꯇꯨꯌꯦꯜꯐ ꯊꯥꯔꯇꯤꯗꯗꯤ
ꯍꯝ ꯑꯣ ꯐꯔꯗꯤ ꯎꯝ ꯈꯔꯗꯤ ꯊꯦꯡꯉꯦꯀꯣ ꯇꯨꯌꯦꯜꯐ
ꯍꯣꯏ
ꯎꯝ
ꯅꯣꯏꯗꯤ ꯈꯨꯟꯗ ꯂꯩꯔꯕꯅꯤꯅ ꯅꯨꯡꯉꯥꯏꯔꯝ ꯒꯅꯤ
ꯅꯪ ꯈꯨꯟꯗ ꯂꯩꯇꯦ
ꯍꯣꯏ ꯑꯩꯗꯤ ꯁꯤ ꯏꯝꯐꯥꯜꯗ ꯂꯩꯌꯦ
ꯎꯝ ꯍꯣꯁꯇꯦꯜꯗ
ꯍꯣꯁꯇꯦꯜ ꯅꯠꯇꯦ ꯔꯦꯟꯗ ꯂꯩꯕ
ꯑꯥ ꯑꯣ ꯐꯣꯟꯗ ꯌꯦꯡꯕ꯭ꯔꯥ
ꯎꯝ ꯐꯣꯟꯗ ꯑꯗꯨꯝ ꯃꯔꯛ ꯃꯔꯛ ꯂꯦꯝ ꯂꯦꯞꯇ ꯑꯃꯨꯛ ꯌꯦꯡꯕꯅꯦ
ꯎꯝ
ꯑ
ꯐꯨꯠꯕꯜ ꯄꯝꯕ꯭ꯔꯥ
ꯍ ꯍꯩꯗ꯭ꯔꯁꯨ ꯄꯥꯝꯃꯦ
ꯁꯥꯅꯕ꯭ꯔꯥ
ꯍꯣꯢ ꯑꯗꯨꯝ ꯅꯨꯡꯇꯤꯗꯤ ꯁꯥꯅꯥꯏꯌꯦ ꯑꯗꯨꯝ ꯍꯟꯗꯕꯩꯀꯣ
ꯍꯩꯕ꯭ꯔꯥ
ꯍꯩꯇꯦ
ꯑꯩ ꯍꯩꯇꯦ ꯍꯩꯇ꯭ꯔꯁꯨ ꯍꯩꯇ꯭ꯔꯁꯨ ꯑꯗꯨꯝ ꯄꯥꯝꯕꯀꯣ
ꯑꯗꯨ ꯑꯩꯈꯣꯏꯅ ꯌꯦꯡꯉꯗꯤ ꯈꯪꯗꯦꯗ ꯁꯨꯃꯥꯏꯅ ꯇꯧꯋꯤ ꯁꯨꯃꯥꯏꯅ ꯇꯧꯋꯤ ꯍꯥꯏꯕꯗꯣ ꯑꯗꯨꯝ ꯄꯪꯖꯦꯛ ꯌꯦꯡꯕ ꯋꯥꯅꯤ
ꯎꯝ ꯑꯗꯨꯝ ꯌꯦꯡꯉꯣ ꯈꯪꯗ꯭ꯔꯦ
ꯏꯟꯁꯇꯥꯒ꯭ꯔꯥꯝꯗ ꯑꯗꯨꯝ ꯑꯗꯨ ꯑ ꯃꯤꯅ ꯏꯟꯁꯇꯥꯒ꯭ꯔꯥꯝꯒꯨꯝꯕꯗ ꯑꯗꯨꯝ ꯍꯥꯞꯄꯦꯅ ꯃꯤꯁꯤꯈꯣꯏꯗꯨ
ꯍꯣꯏ
ꯑꯗꯨ ꯌꯦꯡꯕ ꯀꯥꯟꯗ ꯑꯗꯨꯝ ꯄꯥꯝꯈ꯭ꯔꯕ
ꯎꯝ ꯅꯣꯏꯗꯤ ꯈꯨꯟꯗ ꯂꯩꯕꯅꯤꯅ ꯄꯨꯟꯅ ꯌꯦꯡꯕꯗ ꯅꯨꯡꯉꯥꯏꯔꯕꯅꯤꯅ
ꯎꯝ ꯄꯨꯟꯅ ꯌꯦꯡꯕꯅꯦ ꯑꯗꯨ ꯂꯥꯁ ꯗꯦꯗꯤ ꯑꯩꯅ ꯑ ꯍꯧꯖꯤꯛ ꯅꯃꯅ ꯅꯪꯒꯤ ꯀꯩꯅꯣꯗꯣ
ꯎꯝ
ꯑꯗꯨꯗꯣ ꯐ꯭ꯔꯦꯟꯗꯣ
ꯎꯝ
ꯃꯥꯎꯟꯗ ꯂꯥꯁ ꯇꯦꯗꯤ ꯑꯗꯨꯝ ꯀꯔꯤ ꯀꯔꯤꯔꯥ ꯁꯦꯝꯔꯒ ꯆꯥꯁꯦ ꯍꯥꯏꯅ ꯍꯥꯏꯕ
ꯃꯥꯗꯤꯀꯣ ꯍꯦꯛꯇ ꯇꯨꯝꯒꯂꯦꯕ
ꯑꯣꯏꯔꯝꯃꯅꯤ
ꯆ
ꯑꯥꯔꯖꯦꯟꯇꯤꯅꯥꯗ ꯐꯖꯅ ꯁꯞꯄꯣꯔꯠ ꯇꯧꯑꯣ ꯉꯝ
ꯑꯁ ꯇꯧꯕꯅꯦꯍꯦ ꯑꯁ ꯑꯩꯈꯣꯏꯅꯦ ꯂꯥꯎꯕ
ꯎꯝ ꯍꯨꯝ ꯑꯥꯔꯖꯦꯟꯇꯤꯅꯥ ꯉꯝꯃꯗꯤ ꯑꯁ ꯂꯣꯏꯔꯦ ꯅꯨꯡꯉꯥꯏꯔꯅꯤ
ꯍꯣꯏ ꯃꯣꯏ ꯅꯍ ꯑ ꯃꯃꯥꯡꯗꯁꯨ ꯉꯝꯃꯤ
ꯍ ꯇꯨ ꯊꯥꯎꯖꯟ ꯇ꯭ꯋꯦꯟꯇꯤ ꯎꯝ ꯇꯨ ꯊꯥꯎꯖꯟ ꯇ꯭ꯋꯦꯟꯇꯤ ꯇꯨꯗꯁꯨ ꯉꯝꯃꯦ
ꯁꯨ ꯌꯥꯝ ꯍꯩꯌꯦꯟ ꯍꯩꯌꯦꯀꯣ
ꯍꯣꯏ ꯐ꯭ꯔꯦꯟꯁꯁꯨ ꯌꯥꯝ ꯍꯥꯏꯌꯦꯦ ꯃꯣꯏꯗ ꯇꯨ ꯊꯥꯎꯖꯟ ꯑꯩꯠꯇꯤꯟꯗꯁꯨ ꯐꯥꯏꯅꯦꯜ ꯀꯥꯏꯑꯦꯅ ꯑꯗꯨꯒ ꯇ꯭ꯋꯦꯟꯇꯤ ꯇꯨꯗꯁꯨ ꯑꯃꯨꯛ ꯐꯥꯏꯅꯦꯜ ꯀꯥꯏꯌꯦ ꯑꯗꯨ ꯍꯟꯗꯛꯁꯨ ꯀꯥꯒꯗꯕ ꯑꯃꯨꯛ ꯌꯥꯝ ꯍꯥꯏ
ꯑꯗꯨ ꯑꯥꯔꯖꯦꯟꯇꯤꯅꯥ ꯈꯣꯏꯗꯣ ꯁꯞꯄꯣꯔꯠꯇꯤ ꯇꯧꯋꯦ ꯑꯗꯨ ꯃꯣꯏꯗꯣ ꯉꯝꯒꯗꯧ ꯃꯥꯟꯗꯦ
ꯉꯥꯝ ꯑꯗꯨꯝ ꯁꯞꯄꯣꯔꯠ ꯇꯧꯔꯅꯤ
ꯑꯗꯣ ꯐꯨꯠꯕꯣꯜꯗ ꯌꯥꯝ ꯅꯨꯡꯉꯥꯏꯅ ꯌꯦꯡꯕꯗꯣ ꯑꯅꯥꯜ ꯑꯥ ꯀꯔꯤꯔꯥ ꯎꯝ ꯕ꯭ꯔꯥꯖꯤꯜꯒ ꯖꯄꯥꯥꯟꯁ ꯁꯥꯟꯅꯕꯗꯣ
ꯍꯣꯢ
ꯑꯗꯨ ꯌꯥꯝ ꯅꯨꯡꯉꯥꯏꯌꯦ
ꯖꯄꯥꯟ ꯕꯣꯜ ꯌꯥꯝ ꯅꯨꯡꯁꯤꯌꯦ
ꯑꯗꯨꯅꯦ ꯑꯁ ꯑꯗꯨ ꯅꯨꯃꯤꯠꯇꯨ ꯕ꯭ꯔꯥꯖꯤꯜ ꯁꯞꯄꯣꯔꯠ ꯇꯧꯕꯅꯦꯕ
ꯖꯄꯥꯟ ꯁꯄꯣꯔꯠ ꯇꯧꯕꯅꯦ ꯅꯨꯡꯁꯤꯅ ꯃꯣꯢ ꯉꯝꯃꯗꯤ ꯐꯒꯗꯕ ꯃꯣꯏꯅ
ꯍꯥꯏꯗꯤ ꯖꯄꯥꯟ ꯑꯗꯨ ꯃꯣꯏꯁꯦ ꯑꯗꯨꯝ ꯍꯩꯕ꯭ꯔꯥ ꯍꯥꯟꯅꯁꯨ
ꯖꯄꯥꯟ ꯔꯥ
ꯎꯝ
ꯍꯣꯏ ꯑꯗꯨꯝ ꯍꯥꯏꯌꯦꯗ ꯃꯣꯏꯁꯨ ꯑꯗꯨꯝ ꯉꯝꯗꯤ ꯉꯝꯗꯦ ꯑꯗꯨ ꯑꯣꯏꯔꯁꯨ ꯑꯗꯨꯝ ꯍꯥꯏꯗꯤ ꯍꯩꯌꯦ
ꯑꯗꯨꯝ ꯀꯥꯗꯤ ꯀꯥꯕ꯭ꯔꯥ ꯃꯣꯏꯗꯣ
ꯀꯥꯕꯗꯤ ꯀꯥꯔꯗꯦꯗ ꯑꯗꯨꯝ ꯅꯣꯛ ꯑꯥꯎ ꯢꯁꯇꯦꯁ ꯇꯒꯤ ꯑꯗꯨꯝ ꯄꯣꯕꯀꯣ ꯑꯗꯨꯝ ꯂꯤꯛ ꯔꯥꯎꯟꯗꯤ ꯑꯗꯨꯝ ꯀꯥꯏꯌꯦꯕ ꯑꯗꯣ ꯔꯥꯎꯟ ꯑꯣꯐ ꯁꯤꯛꯁꯇꯤꯟ ꯀꯥꯔꯗꯤ ꯅꯣꯛ ꯑꯥꯎꯠ ꯑꯗꯨꯝ ꯇꯧꯕ
ꯑꯗꯨꯒꯤ ꯑꯣꯏꯔꯝꯅꯤ ꯃꯣꯏ
ꯎꯝ
ꯈꯪꯗꯦ ꯑꯗꯣ ꯍꯟꯗꯛꯇꯤ ꯃꯣꯏ ꯌꯥꯝ ꯐꯥꯎꯋꯦ
ꯍꯣꯏ ꯃꯤ ꯍꯣꯢ ꯅꯃꯥꯟꯅꯕꯤꯒꯁꯨ ꯂꯩꯕ꯭ꯔꯣ
ꯏꯃꯥꯟꯅꯕꯤꯗꯣ ꯂꯩꯇꯦ ꯃꯥ ꯉꯁꯤꯗꯤ ꯂꯥꯛꯇꯦ
ꯑꯗꯨꯝ ꯅꯨꯡꯉꯥꯏꯕ ꯊꯣꯛꯄ ꯀꯥꯟꯗ ꯌꯦꯡꯕ
ꯑꯣ ꯃꯥꯗꯣ ꯑꯇꯣꯞꯄ ꯋꯥꯔꯤ ꯑꯇꯣꯞꯄ ꯁꯥꯕ ꯃꯥꯜꯂꯦ
ꯀꯅꯥ ꯀꯔꯤ
ꯃꯤ ꯑꯇꯣꯞꯄꯗ ꯁꯥꯕ ꯃꯥꯜꯂꯦꯕ ꯃꯥ
ꯃꯥꯔꯣ
ꯍꯣꯢ
ꯅꯪ ꯅꯪ ꯁꯅꯥꯗꯦ
ꯎꯝ ꯉꯁꯤ ꯁꯅꯗꯦ ꯍꯣꯏ ꯉꯔꯥꯡ ꯉꯁꯤ ꯁꯅꯗꯦ ꯍꯣꯏ
ꯑꯗꯨ ꯉꯔꯥꯡ ꯉꯔꯥꯡꯗꯣ ꯑꯅꯤꯅꯤꯔꯥ ꯁꯅꯥꯑꯦ ꯅꯍꯥꯟꯗꯣꯁꯨ ꯁꯅꯥꯑꯦ
ꯎꯝ
ꯅꯨꯡꯉꯥꯏꯕꯅꯦ ꯃꯥꯗꯣ
ꯍꯣꯏ ꯗꯨꯝ ꯅꯨꯡꯉꯥꯏ ꯅꯪꯁꯨ ꯏꯝꯐꯥꯜꯗ ꯂꯩꯔꯝꯕ꯭ꯔꯣ
ꯎꯝ ꯂꯩꯔꯝꯃꯦ
ꯑꯣ ꯃꯣꯏ ꯍꯣꯁꯇꯦꯜ ꯆꯞ ꯃꯥꯟꯅꯕ ꯂꯩꯔꯝꯕ꯭ꯔ
ꯑ ꯃꯥꯟꯅꯗꯦ
ꯎꯝ ꯎꯝ
ꯑꯗꯨꯁꯨ ꯍꯧꯖꯤꯛ ꯂꯩꯕꯗꯨ ꯑꯩꯈꯣꯏ ꯅꯤꯉꯛꯇ ꯑꯣꯏꯈ꯭ꯔꯦꯕ ꯑꯈꯣꯏ ꯑ
ꯎꯝ
ꯑꯗꯨꯒ ꯑꯗꯨꯒꯤ ꯉꯁꯤꯁꯨ ꯑꯩꯈꯣꯏꯅꯤ ꯑꯗꯨꯝ ꯆꯔꯆ ꯆꯠꯂꯒ
ꯎꯝ ꯅꯨꯡꯉꯥꯏꯔꯝꯅꯤ ꯅꯣꯏꯗꯤ ꯅꯣꯏ ꯈꯨꯟꯗꯣ
ꯎꯝ
ꯀꯣꯏꯔꯛꯑꯣꯅ ꯑꯗꯨꯝ ꯑꯗꯣ ꯐꯔꯛ ꯇꯥꯕ
ꯑꯈꯣꯏ ꯑ ꯀꯩꯅꯣꯗ ꯀꯣꯏꯔꯛꯑꯣ ꯑ ꯗꯤꯁꯦꯝꯕꯔꯒꯨꯝꯕꯗ
ꯍꯣꯏ ꯅꯣꯏ ꯌꯥꯝ ꯐꯥꯎꯕ ꯎꯝ ꯃꯐꯝ ꯂꯩꯕꯗꯣ ꯀꯔꯤ ꯍꯥꯏꯕ꯭ꯔꯥ
ꯌꯥꯝ ꯐꯥꯎꯕ
ꯏꯁꯤꯡꯒꯨꯝꯕ ꯂꯩꯕꯗꯣ
ꯎꯝ ꯑꯣ ꯑꯣ ꯑꯗꯨꯗꯤ ꯑꯥ ꯆꯥꯟꯗꯦꯜꯗꯅꯦ
ꯅꯥꯥꯛꯇꯕ꯭ꯔꯣ ꯅꯣꯏꯗꯣ
ꯑ ꯌꯥꯝ ꯑ ꯌꯥꯝꯅꯗꯤ ꯅꯛꯇꯦ
ꯎꯝ
ꯑꯗꯨꯁꯨ ꯑꯗꯨꯝ ꯆꯠꯄ ꯀꯥꯟꯗꯗꯤ ꯅꯛ ꯑ ꯅꯛꯑꯦ ꯑꯗꯨꯝ
ꯎꯝ